ꯎꯝ ꯍꯣ ꯍꯣ ꯍꯣꯏ ꯑꯩ ꯁꯨꯔꯦ ꯑꯗꯨꯒ ꯀꯩꯅꯣꯁꯤꯅ ꯁꯤꯒꯤ ꯑꯗꯨꯒ ꯑꯦꯇꯦꯝ ꯃꯁꯤꯡꯁꯨ ꯂꯩ ꯃꯥꯜꯂꯦ ꯁꯤꯁꯦ ꯁꯦꯗꯨꯜ ꯀꯥꯥꯁ ꯁꯦꯗꯨꯜ ꯇ꯭ꯔꯥꯏꯞ
ꯑꯩꯈꯣꯏ ꯑꯗꯨ ꯌꯦꯡꯉꯨꯔꯅꯨ ꯑꯣ ꯕꯤ ꯁꯤꯗ ꯌꯦꯡꯉꯣ ꯑꯩꯈꯣꯏꯒꯤ
ꯑꯣ ꯕꯤ ꯁꯤꯗꯤ ꯚꯥꯏ ꯇꯔꯦꯠ ꯇꯩ ꯍꯦꯟ ꯂꯩꯇ ꯃꯥꯜꯂꯦ ꯑꯦꯇꯦꯝꯁꯤ ꯑꯣ ꯕꯤ ꯁꯤꯒꯤꯗ ꯀ꯭ꯂꯔꯛꯀꯤ ꯌꯦꯡꯁꯤ ꯚꯥꯏ ꯑꯗꯨꯗꯥ ꯂꯥꯏꯔꯤ ꯀ꯭ꯂꯔꯛꯀꯤ ꯌꯦꯡꯁꯤ
ꯄꯤ ꯑꯣꯒ ꯇꯣꯛꯈꯤꯁꯦ ꯀ꯭ꯂꯔꯛ ꯌꯦꯡꯈꯤꯁꯦ ꯀ꯭ꯂꯔꯀꯤꯗꯤ ꯂꯩꯔꯝꯕꯁꯨ ꯌꯥꯏꯅ ꯈꯜꯂꯤꯀꯣ ꯑ ꯑꯣ ꯄꯤꯑꯣ ꯇꯣꯛꯈꯤꯁꯦ ꯀ꯭ꯂꯔꯛ ꯍꯥꯟꯅ ꯌꯦꯡꯁꯤ ꯏꯇꯥꯎ ꯏꯁ ꯀ꯭ꯂꯔꯛꯇꯤꯉꯣ ꯆꯍꯤ ꯀꯨꯟꯗꯩꯅ ꯀꯨꯟꯅꯤꯄꯥꯟ ꯐꯧ ꯏꯁ ꯏꯉꯣ ꯂꯣꯏꯗꯣꯔꯦꯉꯣ ꯈꯣꯏ
ꯂꯣꯏꯗꯣꯔꯦꯉꯣ ꯐꯖꯗ꯭ꯔꯦꯍꯦ ꯑꯦꯁ ꯂꯤꯃꯤꯠꯁꯦ ꯑꯗꯨꯒ ꯃꯥꯒꯤ ꯑꯦꯇꯦꯝꯖꯨ ꯑꯃꯨꯛ ꯌꯦꯡꯁꯦꯕ
ꯎꯝ ꯂꯥꯛꯄꯩꯗꯤ ꯐꯅꯌꯥꯝ ꯂꯥꯛꯑꯝꯒꯅꯤ ꯃꯥ
ꯂꯥꯛꯄꯒꯤꯗꯤ
ꯆꯍꯤ ꯑꯃꯥꯗ ꯀꯌꯥ ꯑꯃꯨ ꯂꯥꯛꯆꯥꯅꯣ ꯈꯪꯗꯦ
ꯑꯦꯠꯆꯦ ꯑꯧ ꯂꯤꯃꯤꯠ ꯂꯩꯇꯦ ꯁꯤꯃꯗꯤ ꯚꯥꯏ ꯂꯥꯛꯏ ꯈꯨꯗꯤꯡꯒꯤ ꯊꯥꯕ ꯌꯥꯏ
ꯎꯝ
ꯆꯍꯤ ꯑꯃꯗꯀꯣ ꯕꯦꯡꯀꯤꯡꯒꯤꯁꯦ ꯑꯦꯁ ꯕꯤ ꯑꯥꯏ ꯀ꯭ꯂꯔꯛꯀꯤꯗꯤ ꯑꯩ ꯈꯪꯗꯦ ꯑꯦꯁ ꯕꯤ ꯑꯥꯏ ꯀ꯭ꯂꯔꯛ ꯀꯤꯗꯤ ꯑꯃꯨꯛ ꯑꯃꯨꯛꯇꯩ ꯍꯦꯟ ꯂꯥꯛꯑꯝꯃꯣꯏ
ꯎꯝ
ꯑꯗꯨꯒ ꯕꯦꯡꯀꯤꯡꯒꯤ ꯑꯣꯏꯅꯗꯤ ꯑꯥꯏ ꯕꯤ ꯄꯤ ꯑꯦꯁ ꯂꯩꯔꯅꯤ ꯑꯗꯨꯗꯒꯤ ꯑꯥꯔ ꯑꯥꯔ ꯕꯤꯒ ꯃꯗꯨ ꯃꯌꯥꯝ ꯂꯩꯗꯅ ꯑꯗꯨ ꯃꯌꯥꯝ ꯗꯩ ꯂꯥꯛꯄꯅꯤ ꯆꯍꯤ ꯈꯨꯗꯤꯡꯒꯤ
ꯍꯣꯢ
ꯀ꯭ꯂꯔꯛꯀꯤꯗꯤ ꯂꯤꯃꯤꯠ ꯂꯩꯇꯦ ꯑꯣ ꯕꯤ ꯁꯤꯒꯤ ꯑꯗꯨꯅ ꯃꯤꯅ ꯀ꯭ꯂꯔꯛ ꯊꯥꯅꯩꯁꯦ
ꯎꯝ
ꯄꯤꯑꯣꯗ ꯊꯥꯖꯤꯟꯈ꯭ꯔꯗꯤ ꯚꯥꯏ ꯁꯨꯝ ꯈꯟꯗ ꯁꯨꯝ ꯈꯟꯗ ꯁꯨꯝ ꯈꯟꯗ ꯇꯧꯈꯤꯕꯗ ꯑꯗꯨꯝ ꯇꯣꯛꯈꯤꯕꯩ ꯋꯥꯔꯤꯅꯤ ꯑꯗꯨꯅ ꯀꯣꯟꯅ ꯀ꯭ꯂꯔꯛ ꯍꯥꯟꯅ ꯑꯦꯇꯦꯝ ꯇꯧꯔꯁꯦ ꯑꯗꯨꯒ ꯄꯤꯑꯣ ꯇꯧꯔꯁꯦ
ꯑꯗꯨ ꯐꯔꯅꯤ ꯏꯕꯅꯤ ꯑꯗꯨ ꯑꯣꯏꯔꯔꯣꯢ ꯑꯩ ꯈꯪꯉꯦ
ꯑꯣꯖꯥ ꯑꯣꯏꯔ ꯃꯥꯡꯉꯗꯧꯕ ꯄꯣꯠꯅꯤꯗ ꯍꯩꯌꯦꯡꯋꯥꯢ
ꯚꯥꯏ ꯏꯁ ꯚꯥꯏ ꯀꯝꯄꯜꯁꯦ ꯑꯩꯈꯣꯏ ꯍꯧꯖꯤꯛꯀꯣ ꯕꯦꯠꯁꯨ ꯇꯧꯍꯧꯗ ꯌꯥꯔꯣꯏ ꯍꯌꯦꯡ ꯀꯣꯟꯅ ꯑꯣꯖꯥꯁꯨ ꯆꯠꯅꯔꯣꯏ ꯕꯦꯠ ꯇꯧꯍꯧꯗꯔꯗꯤ
ꯍꯣꯏ
ꯍꯧꯖꯤꯛꯇꯤ ꯑꯣꯖꯥ ꯈꯟꯕꯁꯨ ꯀꯩꯅꯣꯗ ꯈꯜꯂꯛꯀꯅꯤꯕ ꯑꯥ ꯀꯩꯍꯥꯢꯕ ꯑꯃꯗꯣ ꯑ ꯕꯦꯠ ꯍꯣ ꯑꯗꯨꯗ ꯈꯜꯂꯛꯀꯅꯤꯕ ꯑꯗꯨꯗꯨꯒ ꯃꯥꯔꯛꯇꯁꯨ ꯈꯜꯂꯛꯑꯔꯣꯏ ꯔꯤꯇꯔꯟ ꯇꯦꯁ ꯇꯧꯒꯦ ꯍꯥꯏꯔꯛꯑꯅꯤ
ꯎꯝ
ꯔꯤꯇꯟ ꯇꯦꯁ ꯅꯇꯦ ꯑꯗꯨꯅ ꯔꯤꯇꯟ ꯇꯦꯁꯇꯨꯗꯤ ꯀꯤꯗ꯭ꯔꯦꯅ ꯑꯃꯨꯛ ꯁꯝꯅ ꯍꯥꯏꯔ ꯀꯥꯟꯗ ꯑꯗꯨꯒꯤ ꯈꯪꯗꯦ ꯚꯥꯏ
ꯀꯥꯟꯗꯦ ꯑꯩꯈꯣꯏ ꯍꯥꯟꯅꯩ ꯁ꯭ꯀꯨꯜꯗ ꯑꯣꯏꯁꯜꯂꯒ ꯁꯥꯇ꯭ꯔ ꯈꯣꯝꯇꯣꯛꯑ ꯂꯥꯡꯑꯁꯤꯔ ꯈꯪꯗꯦ ꯎꯝ ꯑꯩꯒꯤꯗ ꯇꯤꯁꯟ ꯑꯣꯏꯅ ꯇꯨꯏꯁꯟ ꯑꯣꯏꯅ ꯂꯤꯡꯊꯣꯛꯄ ꯍꯥꯏꯕ
ꯀꯩꯅꯣ ꯇꯧ ꯅꯪ ꯉꯝꯃꯗꯤ ꯀꯣꯆꯤꯡ ꯑꯣꯏꯅ ꯍꯥꯡꯒꯠꯂꯨ ꯀ꯭ꯂꯥꯁ ꯇꯦꯟ ꯐꯧꯒꯤ
ꯑꯗꯨꯅꯦ ꯂꯟꯆꯦꯟꯕꯅ ꯍꯥꯏꯔꯛꯏꯁꯦ ꯃꯃꯥꯡꯗ ꯔꯣꯃꯤꯌꯣꯁꯨ ꯔꯣꯃꯤꯌꯣꯍꯣꯏꯁꯨ ꯌꯥꯎꯔꯝꯒꯅꯤ ꯑꯗꯨꯗ ꯃꯥ ꯍꯥꯏꯐꯦꯠ ꯍꯪꯂꯝꯕꯅꯦ ꯃꯥꯁꯦ
ꯑꯗꯣ ꯀ꯭ꯂꯥꯁ ꯇꯦꯟ ꯐꯧꯀꯤꯗ ꯎꯝ ꯀꯣꯆꯤꯡ ꯑꯃ ꯊꯣꯛ ꯍꯥꯡꯗꯣꯛꯑꯣ ꯑꯗꯨꯒ ꯇꯨꯌꯦꯞꯐꯥꯎ ꯇꯥꯛꯉꯝꯅꯕ ꯇꯨꯌꯦꯞꯐꯥꯎ ꯇꯥꯛꯄ ꯍꯥꯏꯁꯦ ꯉꯝꯗꯤ ꯉꯝꯅꯤ ꯄꯥꯔ ꯂꯣꯏꯔꯦ ꯐꯖꯟꯅ ꯀꯩꯁꯨ ꯂꯩꯕ ꯅꯠꯇꯦ ꯅꯪ ꯀꯌꯥ ꯂꯧꯔꯤꯕ ꯑꯗꯨꯗ
ꯑꯁ ꯂꯧꯗ꯭ꯔꯤꯗ ꯍꯧꯗ ꯉꯥꯏꯔꯤ
ꯀꯣꯔꯁ ꯂꯧꯗꯣꯏꯔꯥ ꯊꯥꯒꯤ ꯂꯧꯗꯣꯏꯔꯣ
ꯊꯥꯒꯤ ꯑꯩꯈꯣꯏ ꯀꯩꯅꯣꯅꯦ ꯑꯩꯈꯣꯏ ꯃꯃꯥꯡꯒꯤ ꯑꯉꯥꯡꯉꯩꯗꯣ ꯄꯩꯁꯥ ꯂꯧ
ꯑꯁ ꯑꯗꯨꯗꯤ ꯅꯪ ꯂꯧꯗꯧ ꯃꯥꯟꯗ꯭ꯔꯦ ꯑꯗꯨꯗꯤ
ꯑꯗꯨꯅꯦ ꯍꯥꯏꯔꯤꯁꯦ ꯑꯗꯨ ꯑꯩ ꯁꯨꯝ ꯑꯦꯛꯁꯄꯤꯔꯤꯌꯦꯟꯁꯀꯤ ꯑꯣꯏꯅ ꯇꯥꯍꯧꯕꯩ ꯋꯥꯅꯤꯗ
ꯑꯗꯨꯗꯤ ꯐꯩꯌꯦ ꯑꯩ ꯑꯩ ꯑꯥꯗ ꯑꯩꯈꯣꯏ ꯑꯥꯗꯗꯤ ꯏꯂꯚꯦꯜ ꯇꯨꯋꯦꯜꯕ ꯀꯥꯕꯁꯦ ꯂꯩꯇꯦꯕ
ꯎꯝ
ꯑꯗꯨ ꯂꯩꯇꯦꯗꯤ ꯂꯥꯞ ꯂꯥꯞ ꯂꯩꯕꯗꯣ ꯇꯦꯟ ꯀꯥꯕꯗꯤ ꯃꯌꯥꯝ ꯂꯩꯌꯦꯕ ꯑꯩꯁꯨ ꯑꯗꯨ ꯈꯜꯂꯤ ꯑꯗꯣ ꯑꯩ ꯌꯨꯝꯗ ꯑꯃꯨꯛ ꯂꯩꯔꯗꯤ ꯚꯥꯏ ꯇꯨꯏꯁꯟꯖꯦ ꯑꯃꯨꯛ ꯍꯧꯖꯤꯟꯒꯔꯗꯤ ꯂꯥꯏꯔꯤꯛ ꯄꯥꯕꯁꯨ ꯉꯝꯃꯣꯏꯗꯣꯏꯅꯤ ꯈꯪꯉꯦꯕ ꯑꯃꯨꯛ
ꯑꯗꯨ ꯀꯩꯅꯣꯒꯤ ꯌꯦꯡꯍꯧꯕ ꯌꯥꯏꯗꯅ
ꯍꯣꯏ ꯀꯩꯅꯣꯒꯤ ꯕꯦꯁꯤꯛ ꯑꯣꯏꯅ ꯈꯪꯍꯧ ꯕꯦꯁꯤꯛꯁꯤꯡꯗꯣ ꯅꯤꯡꯁꯤꯡꯅꯕ ꯑꯗꯨꯝ ꯀꯣ
ꯍꯣꯏ ꯅꯠꯇ꯭ꯔꯒꯅ ꯌꯥꯝ ꯁꯛꯁꯦꯁꯐꯨꯜ ꯑꯣꯏꯒꯔꯗꯤ ꯑꯗꯨꯅ ꯍꯦꯟ ꯐꯗꯣꯏꯅꯦꯕ ꯋꯥꯗꯤ ꯋꯥꯅꯤ
ꯏꯁꯤꯡꯅ ꯁ꯭ꯀꯨꯜꯗꯩ ꯇꯥꯟꯄꯣꯠꯇꯦ ꯄꯩꯁꯥꯁꯦ ꯚꯥꯏ ꯃꯦꯠꯁ ꯑꯣꯖꯥ ꯐꯤꯖꯤꯛꯁ ꯑꯣꯖꯥꯁꯤꯡ ꯇꯨꯏꯁꯟꯗꯩ ꯉꯥꯛꯇꯅꯤ ꯇꯥꯜꯂꯤꯁꯦ ꯁꯦꯡꯅ ꯍꯥꯏꯔꯗꯤ ꯑꯈꯣꯏꯁꯨ ꯍꯧꯖꯤꯛ ꯂꯤꯡꯈꯠ ꯀꯦꯅ ꯂꯤꯡꯈꯠꯂꯗꯤ ꯃꯥꯁꯇꯔ ꯂꯣꯏꯔꯕ ꯉꯥꯛꯇꯅꯤ ꯂꯤꯡꯈꯠꯈꯤꯕꯗꯀꯣ ꯃꯤ ꯑꯗꯨꯝ ꯂꯥꯛ ꯀꯣꯆꯤꯡꯅꯤꯅ ꯃꯥꯁꯇꯔꯃꯥꯁꯇꯔ ꯃꯥꯁꯇꯔ ꯏꯟ ꯐꯤꯖꯤꯛꯁ ꯑꯗꯨꯗꯨꯗꯨ ꯃꯅꯤꯄꯨꯔ ꯁꯤ ꯂꯣꯏꯕ ꯈꯣꯠꯄ ꯍꯥꯏꯖꯤꯜꯂꯦꯅ ꯍꯥꯞꯈꯤꯕ ꯑꯗꯨꯝ ꯌꯥꯔꯛꯀꯅꯤ
ꯌꯥꯅꯤ ꯑꯗꯨꯝ
ꯃꯌꯥꯝꯗꯒꯤ ꯄꯩꯁꯥ ꯈꯔ ꯇꯥꯕꯤꯔ ꯂꯣꯏꯔꯦ ꯆꯧꯉꯥ ꯑꯃ ꯇꯥꯕꯗ ꯑꯗꯨꯝ ꯂꯥꯛꯀꯅꯤ ꯚꯥꯏ ꯃꯤꯁꯦ ꯈꯪꯕꯔꯥ ꯖꯠꯖꯠ ꯊꯣꯝꯖꯜꯂꯛꯀꯅꯤꯕ ꯑꯗꯨꯝ ꯁꯤꯖꯟꯅꯦꯜ ꯑꯣꯏꯕ ꯄꯣꯠꯅꯤꯅꯀꯣ ꯀꯣꯆꯤꯡ ꯍꯥꯏꯁꯦ ꯍꯥꯏꯗꯤ ꯆꯍꯤ ꯈꯨꯗꯤꯡꯒꯤ ꯇꯧꯒꯦꯗꯤ ꯀꯩꯁꯨ ꯌꯥꯄꯣꯠꯇꯦ
ꯍꯣꯏ
ꯍꯣꯏ ꯃꯔꯛ ꯀꯩꯅꯣ ꯍꯣꯏ ꯇꯧꯒꯦꯁꯨ ꯌꯥꯏ ꯆꯍꯤ ꯈꯨꯗꯤꯡꯒꯤ ꯆꯍꯤ ꯈꯨꯗꯤꯡꯒꯤꯌꯦ ꯊꯥ ꯈꯨꯗꯤꯡꯒꯤꯕ ꯎꯝ ꯊꯥ ꯈꯨꯗꯤꯡꯒꯤ ꯑꯗꯨꯝ ꯇꯧꯒꯦꯗꯤ ꯌꯥꯗꯦꯗꯅ ꯃꯣꯏꯗꯤ ꯑꯗꯨꯒꯤ ꯋꯥꯔꯤꯅꯤꯗ ꯊꯕꯛꯇꯪ ꯇꯥꯕ ꯑꯃ ꯂꯩꯇꯔꯗꯤ ꯑꯃꯨꯛ ꯊꯥ ꯊꯥꯒꯤ ꯄꯩꯁꯥ ꯊꯣꯛꯇꯔꯗꯤ ꯚꯦꯔꯥ ꯀꯥꯏ ꯐꯝꯃꯒ ꯍꯥꯏꯗꯤ ꯊꯥ ꯑꯃ ꯁꯥ ꯇꯔꯨꯛ ꯇꯔꯨꯛꯀꯤ ꯀꯣꯔꯁ ꯇꯧꯍꯧꯔꯒꯕꯨꯗꯤ ꯍꯣꯏ ꯈꯔ ꯌꯥꯔꯅꯤ
ꯎꯝ
ꯐꯥꯎꯟꯗꯦꯁꯟ ꯀꯣꯔꯁ ꯍꯥꯏꯕ ꯑꯃ ꯔꯤꯚꯤꯖꯟ ꯀꯣꯔꯁ ꯍꯥꯏꯕ ꯑꯃ ꯑꯅꯤ ꯑꯅꯤ ꯊꯝꯈ꯭ꯔꯕ ꯅꯠꯇ꯭ꯔꯥ
ꯎꯝ
ꯑꯗꯨꯒ ꯃꯣꯛ ꯇꯦꯁꯅꯤ ꯀꯥꯏꯅ ꯑꯃꯨꯛ ꯇꯧꯁꯜꯂꯒ ꯀꯣ
ꯍꯣꯏ
ꯀꯣꯏꯁꯟ ꯈꯔ ꯈꯔ ꯅꯝꯖꯜꯂꯒ ꯑꯉꯥꯡꯁꯤꯡ ꯃꯌꯥꯝ ꯈꯔ ꯈꯣꯝꯁꯤꯜꯂ ꯌꯥꯗꯤ ꯌꯥꯗꯨ ꯏꯁ꯭ꯀꯨꯜ
ꯌꯥꯕ ꯖꯥꯠꯅꯤ
ꯎꯝ ꯑꯈꯣꯏꯅꯖꯨ ꯏꯀꯥꯏꯕ ꯑꯃ ꯂꯩ ꯇꯧꯏꯅꯦꯕ ꯁꯦꯡꯅ ꯍꯥꯏꯔꯒꯗꯤꯀꯣ ꯏꯀꯥꯏ ꯈꯪꯗꯔ ꯗꯤꯃꯤ ꯌꯨꯇ꯭ꯌꯨꯕꯔꯁꯤꯡꯅ ꯄꯩꯁꯥ ꯐꯪꯉꯤꯁꯤꯗꯤ ꯚꯥꯏ ꯏꯁ ꯇꯧ ꯇꯧꯗꯅ ꯌꯨꯇ꯭ꯌꯨꯕꯔꯁꯤꯡꯅ ꯑꯩꯈꯣꯏꯅ ꯑꯗꯨ ꯉꯝꯗꯦꯅ ꯑꯈꯣꯏꯅ ꯑꯗꯨ ꯉꯝꯗꯕꯅꯤ ꯄꯩꯁꯥ ꯑꯈꯣꯏꯅ ꯐꯦꯝꯖꯨ ꯐꯪꯗꯦ ꯑꯗꯨꯒ ꯑꯥꯔꯅꯤꯡꯖꯨ ꯂꯩꯇ꯭ꯔꯦ ꯃꯣꯏꯅ ꯑꯗꯨ ꯉꯝꯕꯅꯤꯅ ꯐꯦꯝꯖꯨ ꯐꯪꯉꯦ ꯑꯥꯔꯅꯤꯡꯖꯨ ꯉꯝꯃꯦ ꯊꯤꯕꯨ ꯊꯤꯔꯖꯨ ꯑꯃꯕꯨ ꯇꯧꯔꯁꯨ ꯑꯩꯈꯣꯏꯗꯩ ꯍꯦꯜꯂꯤꯖꯦ ꯃꯣꯏꯅ ꯚꯥꯏ ꯃꯣꯏ ꯃꯤꯅ ꯀꯔꯤ ꯍꯥꯏꯅꯒꯤꯅꯤ ꯃꯤꯅ ꯀꯔꯤ ꯈꯜꯂꯝꯒꯅꯤ ꯈꯪꯗꯅ ꯃꯣꯏꯒꯤ ꯇꯧꯐꯝ ꯊꯣꯛꯄ ꯇꯧꯕꯗꯣ ꯑꯗꯨꯒꯤ
ꯑꯗꯨꯒꯤꯗꯤ ꯌꯥꯝ ꯈꯦꯠꯅꯔꯦ ꯃꯣꯏꯒ ꯑꯩꯈꯣꯏꯒ
ꯃꯣꯏꯗꯤ ꯊꯤꯕꯣꯡ ꯆꯥꯕꯩꯖꯨ ꯄꯩꯁꯥ ꯐꯪꯉꯤ
ꯍꯣꯏ ꯌꯦꯟ ꯑꯃ ꯆꯤꯛꯄ ꯄꯩꯁꯥꯅꯤ ꯚꯥꯏ ꯃꯨꯟꯅ ꯌꯦꯡꯉꯨꯒꯗꯤ ꯑꯗꯨꯒꯤ ꯃꯊꯛꯇ ꯃꯤꯅ ꯑꯃꯨꯛ ꯏꯁꯄꯣꯟꯁꯔ ꯑꯃꯨꯛ ꯇꯧꯕꯤꯔꯤꯅꯤꯗꯣ
ꯑꯗꯨꯅ ꯍꯥꯏꯗꯤ ꯁꯤ ꯆꯥꯕꯤꯌꯨꯗꯅ ꯃꯣꯏ ꯄꯨꯟꯁꯤ ꯅꯨꯡꯉꯥꯏꯒ꯭ꯔꯕ
ꯅꯨꯡꯉꯥꯏꯒ꯭ꯔꯕꯅꯦꯕ ꯍꯣꯇꯦꯜ ꯑꯃꯗꯪ ꯂꯥꯛꯑꯒ ꯁꯤꯁꯨ ꯑꯩꯒꯤ ꯑꯩꯒꯤꯁꯦ ꯑꯩ ꯑꯩꯒꯤꯖꯨ ꯑꯝꯇ ꯄ꯭ꯔꯣꯃꯣꯁꯟ ꯄꯤꯕꯤꯌꯨ ꯑꯩ ꯁꯤ ꯏꯁꯄꯣꯟꯁꯔ ꯇꯧꯖꯔꯒꯦ ꯀꯥꯏꯗ
ꯅꯣꯏ ꯃꯅꯤꯡꯗꯨꯗ ꯄ꯭ꯔꯣꯃꯣꯁꯟ ꯑꯃ ꯇꯧꯋꯦꯕ ꯉꯔꯥꯡ ꯊꯦꯡꯅꯩꯑꯕ ꯍꯥꯡꯇꯣꯛꯑꯦꯅ ꯑꯁ ꯅꯣꯏ ꯃꯅꯤꯡꯒꯤ ꯆꯤꯡ ꯃꯅꯤꯡꯒꯤꯗꯣ
ꯑꯥ
ꯋꯥꯈꯨꯟꯗꯣ ꯍꯦꯛ ꯊꯛꯐꯝꯒꯤ ꯅꯥꯀꯟꯒꯤꯗꯨꯗ ꯎꯁ ꯌꯥꯝ ꯃꯐꯝꯕꯨꯗꯤ ꯐꯖꯗꯦꯕꯀꯣ
ꯑ
ꯑꯥ ꯍꯧꯗꯣꯡ ꯊꯣꯡ ꯌꯥꯎꯏ ꯑꯗꯨ ꯇꯧꯏ ꯑꯗꯥ ꯇꯧꯏ ꯇꯔꯥꯏꯞ ꯅꯦꯕ ꯌꯣꯜꯂꯤꯗꯣ ꯁꯟ ꯃꯀꯣꯛ ꯌꯥꯎꯏꯤ ꯁꯟ ꯍꯧꯗꯣꯡ ꯁꯟ ꯃꯀꯣꯛ ꯌꯥꯎꯏꯤ ꯑꯗꯒꯤꯗꯤ
ꯑ
ꯗꯤ ꯀꯩꯀꯥ ꯌꯥꯎꯋꯦ ꯍꯥꯏꯕꯗꯨꯗ ꯑꯩꯗꯤ ꯀꯣꯛꯀꯗꯣ ꯐꯖꯒꯗ꯭ꯔꯅ ꯆꯠꯂꯨꯔꯦ
ꯉꯁꯥꯏ ꯀꯩꯝ ꯊꯣꯡꯉꯝꯗꯦ ꯁꯟꯒ ꯑꯣꯛ ꯑꯇꯥꯎꯕꯒ ꯂꯩꯔꯝꯃꯦ
ꯑꯁ ꯃꯥꯏꯗꯨꯗꯤ ꯑꯗꯨꯗꯤ ꯑꯍꯥꯟꯕ ꯍꯧꯔꯛꯄꯒꯤ ꯋꯥꯊꯤꯅꯤꯗ
ꯑꯗꯨ ꯑꯣꯛ ꯑꯇꯥꯎꯕꯗꯨꯁꯨ ꯑꯁ ꯆꯥꯕ ꯍꯥꯎ ꯆꯤꯛꯄ ꯃꯨꯟꯗꯕꯖꯤꯗꯤ ꯀ꯭ꯔꯤꯁꯄꯤꯅꯦꯅ ꯐꯖꯅꯖꯨ ꯑꯣꯏꯗꯦ ꯑꯗꯨꯒ ꯃꯣꯏꯒꯤ
ꯀ꯭ꯔꯤꯁꯄꯤꯖꯤ ꯀ꯭ꯔꯧ ꯀ꯭ꯔꯧ ꯂꯥꯎꯔꯒ ꯎꯝ
ꯑꯗꯨ ꯃꯣꯏꯗꯤ ꯀꯩꯅꯣ ꯇꯧꯔꯒꯀꯣ ꯃꯣꯏ ꯑꯆꯥꯔꯗꯨꯖꯨ ꯍꯥꯎꯇꯦꯕ ꯆꯨꯝꯅꯒꯤ ꯌꯨꯝꯒꯤ ꯀꯩꯅꯣꯗꯨꯒ ꯆꯞ ꯃꯥꯟꯅꯕꯤ ꯃꯍꯥꯎꯗꯣ ꯑꯣꯏꯁꯤꯜꯂꯛ ꯇꯥꯏ ꯑꯃ ꯃꯣꯃꯣꯒꯤ ꯑꯃ ꯆꯤꯂꯤ ꯑꯆꯥꯔꯒꯤ ꯃꯍꯥꯎ ꯑꯃ ꯍꯥꯎꯕꯗꯨ ꯇꯧꯗꯦꯕꯀꯣ ꯌꯨꯝꯒꯤ ꯃꯣꯔꯣꯛ ꯃꯦꯠꯄꯗꯧ ꯇꯧꯈꯠꯂꯛꯄ
ꯑꯁ
ꯑꯗꯨꯒ
ꯈꯣꯏꯗꯧ ꯈ꯭ꯋꯥꯏꯗꯒꯤ ꯁꯥꯎꯒꯠꯄ ꯊꯕꯛꯅꯤ ꯇꯧꯔꯤꯗꯣ
ꯑꯗꯨꯒ ꯑꯣꯛ ꯃꯆꯥ ꯈꯤꯇꯪ ꯆꯥꯎꯕ ꯃꯇꯨꯝ ꯑꯝꯒ ꯃꯆꯥ ꯑꯍꯨꯝ ꯑꯝꯒ ꯂꯨꯄꯥ ꯆꯥꯝꯃ
ꯑ ꯑꯥ
ꯂꯨꯄꯥ ꯆꯥꯝꯃ ꯑꯩ ꯏ ꯀꯥ ꯀꯔꯤꯅꯨꯡꯒꯤ ꯊꯥꯎ ꯇꯤꯡꯉ ꯆꯠꯂꯨꯕꯅꯣ ꯍꯥꯏꯅ ꯑꯩ ꯉꯁꯥꯏ
ꯨꯄꯨꯗꯤ ꯌꯨꯝꯗ ꯌꯨꯝꯗ ꯂꯩꯔꯒ ꯌꯦꯟ ꯀꯤꯂꯣ ꯈꯥꯏ ꯑꯃ ꯂꯩ ꯌꯦꯟ ꯂꯨꯄꯥ ꯆꯥꯝꯃꯩ ꯑꯃ ꯂꯩꯔ ꯐꯖꯅ ꯉꯧꯔꯥ
ꯅꯠꯇꯦ ꯃꯥꯏ ꯀꯩꯅꯣꯗꯨꯗꯤ ꯀꯔꯤꯝ ꯍꯥꯞꯇꯕꯤꯅꯦ ꯍꯥꯏꯕ ꯃꯥꯏ ꯄꯣꯛꯇꯣ ꯊꯨꯝ ꯅꯨꯡ ꯀꯩꯀꯥ ꯀꯌꯤꯝ ꯆꯥꯏꯗꯕꯤꯅꯦ ꯍꯥꯏꯕ
ꯑꯦ ꯗꯥꯏꯔꯦꯛ ꯌꯥꯝꯊꯤ ꯍꯥꯎꯇꯕ ꯃꯑꯣꯡꯗꯨꯅꯤꯅꯦ
ꯍꯣꯏ ꯊꯥꯎꯗ ꯇꯧꯔꯀꯥꯟꯗ ꯑꯃ ꯃꯣꯏ ꯑꯆꯥꯔ ꯀꯩꯅꯣ ꯄꯤꯔꯀꯥꯟꯗ ꯅꯝꯃꯣ ꯆꯥꯎꯗꯧꯕꯗꯣ ꯑꯗꯨꯗꯣ ꯄꯤꯁꯜꯂꯛꯄꯅꯦꯃꯦ ꯑꯗꯩ ꯏ ꯀꯗꯥꯅ ꯑꯁ
ꯑꯗꯨꯅꯦ ꯍꯥꯏꯁꯦ ꯌꯦ ꯌꯦꯟꯗꯣ ꯂꯨꯄꯥ ꯆꯥꯝꯃꯒꯤ ꯂꯩꯔꯨꯒꯦ ꯏꯊꯟꯇꯅ ꯉꯧꯔꯒ ꯆꯥ ꯑꯗꯨ ꯐꯩ ꯍꯥꯏꯁꯦ ꯑꯩꯗꯤ ꯑꯃꯨꯛ ꯑꯃꯨꯛ ꯈꯜꯂꯦꯕ ꯑꯗꯨꯃꯥꯏꯅ ꯄꯨꯛꯁꯨꯨ ꯊꯟꯅꯤ
ꯑꯗꯨꯅꯦ ꯊꯥꯎ ꯄꯩꯁꯥꯁꯨ ꯄꯥꯝꯃꯨꯕ ꯑꯩꯩꯅ ꯍꯥꯏꯁꯦ ꯑꯥ ꯕꯤꯔꯌꯥꯅꯤ ꯆꯥꯝꯃꯩ ꯆꯥꯎꯔꯁꯨ ꯌꯥꯏ
ꯍꯣꯏ ꯍꯣꯏ ꯑꯗꯨꯒꯤ ꯍꯥꯏꯔꯒꯗꯤ ꯑꯩꯈꯣꯏ ꯏꯕꯥꯏꯅꯤ ꯏꯕꯥꯅꯤ ꯐ꯭ꯔꯥꯏ ꯔꯥꯏꯁ ꯆꯥꯐꯝꯗꯣ ꯅꯕ ꯑꯗꯨ ꯐꯥꯖꯅꯥ ꯇꯥꯜꯂꯝꯅꯤꯕꯣ
ꯑꯗꯨ ꯐ꯭ꯔꯥꯏꯇꯨ ꯊꯤꯅ ꯇꯥꯡꯈꯠꯍꯧꯔꯦꯉꯣ ꯑꯩ ꯐ꯭ꯔꯥꯏ ꯔꯥꯏꯁ ꯁꯨꯡꯆꯥ ꯆꯥꯗ꯭ꯔꯦ
ꯋꯥꯟ ꯐꯣꯔꯇꯤꯔꯥ ꯀꯩꯅꯣꯝ ꯌꯧꯍꯧ ꯔꯝꯅꯦ
ꯋꯥꯟ ꯐꯤꯐꯇꯤ ꯋꯥꯟ ꯐꯤꯐꯇꯤ
ꯑꯣꯏꯔꯕ
ꯑꯥ ꯆꯥꯝ ꯇꯔꯥ ꯇꯔꯥꯒꯩ ꯍꯦꯟꯒꯠ ꯑꯩ ꯕꯤꯔꯌꯥꯅꯤ ꯑꯣꯏ ꯆꯥꯏ ꯃꯣꯏꯗꯩ ꯕꯤꯔꯌꯥꯅꯤ ꯆꯥꯝ ꯆꯥꯝ ꯄꯤꯌꯦꯕꯀꯣ ꯌꯥꯡꯈꯩ ꯌꯥꯡꯈꯩ ꯌꯣꯜꯂꯦꯕ ꯆꯥꯝ ꯆꯥꯝꯃꯩꯗꯣ ꯃꯇꯨꯝꯁꯨ ꯑꯆꯧ ꯑꯆꯧꯕ ꯆꯥꯎꯕꯅꯤꯉꯣ ꯑꯗꯨꯝ ꯑꯩꯈꯣꯏꯒꯤ ꯃꯅꯥꯛꯀꯤ ꯑꯦꯝ ꯌꯨ ꯃꯅꯥꯛꯀꯤꯗ ꯑꯃ ꯂꯩꯕꯅꯦꯕ ꯆꯅꯤ ꯌꯥꯡꯈꯩ ꯑꯗꯨꯗꯩ ꯍꯦꯟ ꯌꯥꯝꯃꯦ ꯃꯇꯨꯝ ꯆꯅꯤ ꯌꯥꯡꯈꯩ ꯀꯩꯅꯣꯗꯣ ꯑꯃ ꯃꯅꯨꯡꯒꯤꯗ ꯑꯃ ꯑꯥꯏꯁ ꯀ꯭ꯔꯤꯝ ꯅꯣꯏꯅ ꯊꯥꯏꯅ ꯕꯁ ꯉꯥꯏꯐꯝꯒꯤ ꯃꯅꯥꯛꯀꯤꯗ ꯑꯃ
ꯑꯃ ꯀꯩꯅꯣꯒꯤꯗꯣ ꯄꯥꯡꯒꯟ ꯑꯃ ꯐꯝꯕꯗꯣ ꯃꯥꯏꯗꯨꯗ ꯃꯇꯨꯝ ꯄꯤꯛꯇꯨꯛ ꯄꯤꯛꯇꯨꯛ ꯑꯃꯅꯤ ꯑꯃꯅꯤ
ꯗꯣ ꯍꯥꯎꯕꯅꯤ ꯇꯥꯡ ꯇꯥꯡ ꯗꯨ ꯇꯟꯗꯅ
ꯑꯗꯨꯒꯤꯗꯣ ꯑꯩ ꯁꯨꯡ ꯆꯪꯗꯦ ꯄꯨꯛ ꯅꯥꯕꯗꯩ ꯃꯥꯏꯗꯣ ꯆꯥꯕꯈꯨꯗꯤꯡ ꯄꯨꯛ ꯅꯥꯗꯣꯏꯅꯦꯕ ꯃꯥꯒꯗꯣ ꯑꯁ ꯅꯥꯕꯕꯨ ꯑꯁ ꯇꯥꯈꯠꯀꯩ ꯅꯥꯕꯁꯤꯗꯤ ꯑꯗꯨ ꯃꯥꯥꯏ ꯊꯥꯎꯗꯣ ꯍꯟꯖꯤꯟ ꯍꯟꯖꯤꯟ ꯇꯧꯕ꯭ꯔ ꯈꯪꯗꯦꯕ ꯊꯥꯎ ꯑꯃꯇꯪꯗ
ꯑꯁ ꯀꯩꯅꯣ ꯑꯃ ꯀꯩꯅꯣꯒꯤꯗꯨꯅ ꯑꯃꯨꯛꯀꯣ ꯀꯣꯔꯤꯌꯥꯒꯤ ꯇꯥꯏꯞ ꯇꯧ ꯇꯧ ꯐ꯭ꯔꯥꯏ ꯔꯥꯏꯁꯇꯣ ꯉꯧꯔꯣꯛ ꯉꯧꯔ ꯄꯨꯊꯣꯔꯛ ꯀꯅꯦꯕ ꯑꯃ ꯀꯩꯅꯣꯗꯣ ꯅꯪ ꯃꯅꯨꯡꯒꯤ ꯆꯥꯔꯝꯈꯤꯔꯣꯏ ꯑꯃ ꯑꯩꯈꯣꯏ ꯁꯅꯥꯃꯆꯥ ꯑꯩꯈꯣꯏ ꯍꯦꯛ ꯆꯥꯐꯝ ꯂꯩꯌꯦꯕ ꯑꯃ ꯆꯪꯗ ꯆꯪꯗ ꯆꯪꯉꯨꯔꯕꯅꯦ
ꯃꯤꯝꯁꯀꯤ ꯃꯃꯥꯡꯒꯤꯗꯨꯔꯣ
ꯑꯃ ꯀꯩꯅꯣꯒꯤꯗꯣ ꯈꯪꯗꯦ ꯀꯩ ꯍꯥꯏꯗꯣꯏꯅꯣ
ꯃꯣꯏ ꯀꯣꯠꯂꯤꯠꯄ ꯀꯥꯡꯕꯨꯗꯣ ꯑꯗꯨꯏ ꯃꯃꯥꯡꯒꯤꯗ ꯒ꯭ꯔꯣꯞ ꯍꯥꯏꯕ ꯀꯩꯅꯣꯝ ꯂꯩꯕꯗꯨꯔꯣ
ꯑꯣ ꯈꯪ ꯑꯃ ꯂꯩ
ꯑꯗꯨꯒꯤ ꯐ꯭ꯔꯥꯏ ꯔꯥꯏꯁ ꯑꯗꯨꯏꯒꯤ ꯐ꯭ꯔꯥꯏ ꯔꯥꯏꯁꯇꯨꯗꯤꯕ ꯀꯗꯥꯏꯗꯒꯤ ꯉꯧꯔꯣꯛ ꯉꯧꯔꯒ ꯃꯅꯝꯕꯨꯗꯤ ꯌꯥꯝ ꯅꯨꯡꯁꯤꯕ ꯀꯣ
ꯍꯥꯎꯕ꯭ꯔꯥ
ꯍꯥꯎꯕ ꯍꯥꯏꯁꯦ ꯈꯪꯗꯦ ꯍꯥꯎꯕ ꯌꯧꯗꯦ ꯑꯩꯗꯤ ꯑꯆꯝꯕ ꯃꯤꯅ ꯆꯥꯒꯗꯕ ꯑꯣꯏꯕ
ꯑꯣ ꯑꯗꯨ ꯀꯣꯔꯤꯌꯥꯟ ꯏꯁꯇꯥꯏꯋꯜ ꯌꯥꯝ ꯇꯧꯋꯦ ꯑꯗꯣ ꯑꯩꯈꯣꯏ ꯁꯥꯏ ꯆꯅꯤꯡꯉꯦ ꯑꯗꯨꯝ ꯑꯗꯣ ꯄꯨꯕꯤꯁꯤꯔ ꯇꯧꯕꯅꯦ ꯃꯥ
ꯇꯤꯗꯤꯝ ꯄꯥꯛꯇꯣ ꯌꯥꯝ
ꯕꯤꯟ ꯅꯨꯡ ꯄꯥꯀꯥ ꯑꯗ ꯑꯗꯨ ꯈꯔ ꯆꯥꯖꯅꯤꯡꯕ ꯅꯨꯄꯤ ꯍꯥꯏꯔꯦꯅ ꯚꯥꯏ
ꯑꯗꯨꯅꯤ ꯀꯔꯤꯗꯕꯨ ꯍꯥꯎꯗꯅ
ꯑꯩꯈꯣꯏꯗꯤ ꯁꯤꯗ ꯁꯦꯡꯅ ꯍꯥꯏꯔꯒꯗꯤ ꯌꯦꯟ ꯑꯃ ꯉꯧꯔꯒ ꯆꯒꯦ ꯁꯤꯅꯤ
ꯑꯗꯨꯅ ꯍꯥꯏꯁꯦ ꯑꯗꯨ ꯀꯔꯤ ꯍꯥꯎ ꯅꯠꯇꯦ ꯍꯥꯏꯕ ꯎꯝ ꯅꯠꯇꯦ ꯍꯥꯏꯕ ꯀꯩꯅꯣ ꯈꯔ ꯌꯦꯠꯁꯤꯜꯂ ꯌꯦꯟ ꯈꯔꯗꯨꯒ ꯑꯁ ꯄꯩꯁꯥ ꯅꯥꯟꯅ ꯂꯧꯋꯦ ꯍꯥꯏꯕ ꯑꯗꯨ ꯅꯥꯟꯅ ꯂꯧꯋꯦ ꯍꯥꯏꯕ ꯄꯩꯁꯥꯗꯣ
ꯈꯔ ꯂꯛꯖꯥ ꯍꯥꯏꯗꯤ ꯃꯁꯛꯇꯣ ꯐꯖꯍꯜꯂꯦꯅ ꯑꯗꯨꯗꯨꯒꯥ ꯆꯕ ꯍꯥꯎꯕ ꯍꯥꯎꯇꯕꯩ ꯋꯥꯅꯇꯦꯕ ꯃꯁꯛꯇ‌ꯣ ꯐꯖꯍꯜꯂꯒ ꯀꯩꯅꯣ ꯇꯧꯕꯅꯦ ꯍꯥꯏꯕ
ꯌꯦꯟ ꯑꯇꯥꯎꯕ ꯄꯣꯠꯁ ꯇꯥꯅ ꯅꯠꯇ꯭ꯔꯒ ꯊꯣꯡꯉꯒ ꯑꯊꯣꯡ ꯆꯥꯕ ꯐꯩ ꯍꯥꯏꯕꯥ ꯋꯥꯅꯤꯗ ꯄꯩꯁꯥꯗꯨꯁꯨ
ꯃꯣꯏ ꯀꯣꯛ ꯑꯗꯨ ꯃꯣꯏ ꯀꯣꯛꯁꯦ ꯀꯣꯛ ꯇꯥ ꯑꯝꯅꯤ ꯅꯨꯄꯤꯒꯤ
ꯑꯗꯩꯩ ꯄꯨꯛꯁꯨ ꯊꯟꯕ ꯑꯩ ꯑꯗꯨꯅꯦ ꯈꯜꯂꯤꯁ‌ꯦ
ꯅꯍꯥꯟ ꯑꯩꯈꯣꯏ ꯁꯥꯏꯅ ꯑꯩꯈꯣꯏ ꯁꯥꯏꯅ ꯀꯧꯔꯛꯑꯦꯕ ꯅꯍꯥꯟ꯫ ꯃꯣꯏ ꯃꯃꯥꯟꯅꯕꯤ ꯃꯃꯥꯟꯅꯕꯤ ꯍꯥꯏꯖ‌ꯦ ꯑꯩꯈꯣꯏ ꯊꯥꯏꯅ ꯇꯝꯃꯤꯟꯅꯔꯝꯕꯅꯦ ꯑꯩꯈꯣꯏ ꯇꯨꯌꯦꯜꯞꯇ꯫
ꯑꯣ
ꯑꯩꯈꯣꯏꯃꯥꯟ ꯃꯣꯏ ꯃꯃꯥꯟꯅꯕꯤ ꯑꯍꯨꯝꯅ ꯀꯧꯔꯦ ꯀꯧꯔ ꯀꯧꯔꯛꯄ ꯑꯩ ꯆꯠꯇꯦ ꯄꯩꯁꯥ ꯅꯨꯡꯁꯥꯁꯨ ꯀꯔꯤꯝ ꯂꯩꯇꯕ ꯑꯩꯁꯦ ꯁꯤꯀꯤ ꯑꯝꯕꯨꯛ꯫
ꯍꯣꯏ ꯅꯃꯥꯟꯅꯕꯤ ꯃꯤ ꯎꯅ ꯆꯠꯂ ꯄꯩꯁꯥ ꯀꯩꯅꯣ ꯇꯧꯗ꯭ꯔꯗꯤ ꯅꯪꯖꯨ ꯈꯔ ꯄꯨꯊꯣꯛꯇ꯭ꯔꯗꯤ ꯅꯠꯇ꯭ꯔ ꯑꯃꯑꯣꯝꯗꯗꯤ꯫
ꯍꯣꯏ ꯃꯥꯅꯕꯨꯗꯤ ꯍꯥꯏꯗꯕ ꯅꯨꯄꯥ ꯃꯣꯏ ꯑꯍꯨꯝꯒꯤ ꯅꯨ ꯄꯥ ꯑꯍꯨꯝꯃꯛ ꯀꯧꯋꯦ ꯑꯩ ꯑꯩꯏꯊꯟ ꯂꯥꯛꯇꯕꯗꯨ ꯃꯥ ꯏꯀꯥꯏꯔꯖꯥꯠꯅꯦ꯫
ꯎꯝ
ꯑꯗꯨꯗꯩ ꯃꯃꯥꯟꯅꯕꯤꯗꯨꯅꯖꯨ ꯍꯥꯏꯕ ꯅꯣꯏ ꯅꯨꯄꯥꯗꯣ ꯍꯥꯞꯇ ꯍꯥꯟꯅꯖꯨ ꯁꯨꯛꯂꯥꯛ ꯂꯥꯛꯀꯟꯗꯕꯅꯦꯅ꯫ ꯍꯥꯏꯔꯛꯄꯖꯥꯅꯦ ꯑꯗꯨꯏ ꯃꯥ ꯏꯀꯥꯏ ꯑꯗꯨꯏꯅꯦ ꯉꯍꯥꯟ ꯅꯣꯡꯉꯥꯜꯂꯒ ꯑꯩ ꯎꯅꯔꯨꯏꯗꯣ ꯅꯪ ꯑꯃ ꯑꯩꯁꯤ ꯂꯥꯛ ꯄꯗꯥ ꯎꯅꯔꯤ ꯍꯥꯏꯗꯣ꯫ ꯅꯪ ꯅꯪꯅ ꯑꯃ ꯎꯍꯧ ꯎꯍꯧꯗꯅ ꯆꯠꯈꯤꯕꯗꯣ꯫ ꯚꯦꯁꯄꯥ ꯑꯉꯥꯡꯕꯔꯥ ꯀꯩꯅꯣ ꯊꯧꯔꯒ꯫ ꯅꯪꯒ ꯑꯩꯒ ꯅꯪꯁꯨ ꯑꯗꯨꯝ ꯀꯩꯅꯣ ꯒꯥꯔꯤ ꯑꯃꯕꯨꯗꯤ ꯑꯩꯈꯣꯏꯅꯤ ꯃꯔꯥꯛꯇ ꯂꯩꯀꯣ ꯑꯩꯈꯣꯏꯅꯤꯒꯤ ꯍꯦꯛ ꯃꯅꯥꯛꯇ ꯒꯥꯔꯤ ꯑꯃ ꯐꯩꯌꯦꯕ ꯑꯩꯩꯅ ꯅꯪ ꯀꯧ ꯅꯪ ꯑꯗꯨꯝ ꯊꯥ ꯇꯥꯗꯅ ꯆꯠꯈ꯭ꯔꯦ ꯒꯥꯔꯤ ꯆꯦꯟꯕꯒ ꯀꯩ ꯑꯣꯛ ꯇꯣ ꯑꯣꯛꯇꯣ ꯀꯩꯒ ꯇꯧꯔꯒ ꯅꯪ ꯑꯗꯨꯝ ꯃꯈꯣꯟ ꯇꯥꯔꯝꯃꯔꯣꯏ ꯈꯪꯉꯕ ꯑꯩꯁꯨ ꯑꯗꯨꯝ
ꯇꯥꯗꯤꯌꯦ ꯑꯗꯨꯒꯤꯅꯦ ꯑꯩꯁꯨ ꯑꯗꯨ ꯅꯨꯃꯤꯠꯇꯣ ꯂꯦꯞꯇꯣꯞꯁꯨ ꯂꯧꯒꯗꯧꯕ
ꯎꯝ
ꯑꯗꯨ ꯃ ꯑꯈꯣꯏ ꯁꯥꯏꯁꯨ ꯄꯩꯈꯥ ꯊꯥꯕ ꯑꯗꯨꯗꯨꯒꯤ ꯂꯧꯕ ꯆꯠꯄꯤꯔꯨꯕꯅꯤꯗ